ꯍꯜꯂꯣ
ꯑꯥ ꯍꯜꯂꯣ
ꯒꯨꯠ ꯃꯣꯔꯅꯤꯡ
ꯎꯝ
ꯍꯧꯒꯥꯠꯂꯕꯣ
ꯍꯧꯒꯠ ꯍꯧꯒꯠꯈ꯭ꯔꯦ
ꯏꯁ ꯍꯧꯒꯠꯇ ꯃꯥꯜꯂꯦꯗ
ꯍꯧꯒꯠꯈ꯭ꯔꯦ ꯑꯗꯨ ꯐꯃꯨꯡꯗ ꯑꯗꯨꯝ ꯂꯩꯌꯦꯦ
ꯑꯣ ꯉꯔꯥꯡ ꯕꯣꯜ ꯌꯦꯡꯕ꯭ꯔꯥ
ꯌꯦꯡꯉꯦ ꯍꯣꯏ
ꯏꯁ
ꯅꯨꯡꯉꯥꯏꯇꯕꯗꯨ
ꯅꯨꯡꯉꯥꯏꯇꯦ
ꯍꯣꯏꯅ ꯑꯇꯩꯈꯣꯏ ꯍꯩꯇꯦꯅ
ꯔꯣꯅꯥꯜꯗꯣ ꯒꯣꯜ ꯆꯟꯕꯒꯤꯔ ꯅꯨꯡꯉꯥꯏꯇ꯭ꯔꯤꯗꯣ
ꯎꯝ ꯅꯠꯇꯦ ꯍꯩꯁꯨ ꯍꯩꯇꯦꯅ ꯑꯗꯨꯏ ꯃꯤꯗꯨ
ꯎꯝ
ꯅꯣꯏꯒꯤ ꯅꯣꯏ ꯌꯦꯡꯗꯦ
ꯌꯦꯡꯉꯤ ꯑꯗꯨ ꯌꯦꯡꯉꯤꯉꯩꯗꯒꯣ ꯃꯔꯛꯇꯨꯗ ꯃꯩ ꯃꯨꯠꯈꯤꯕ ꯋꯥꯅꯤ
ꯑꯦ ꯑꯗꯨꯗꯤ ꯌꯦꯡꯗ꯭ꯔꯦ
ꯑꯗꯨꯗꯒꯤ ꯅꯦꯠꯋꯥꯛꯁꯨ ꯌꯥꯗ꯭ꯔꯦ ꯑꯗꯨ ꯌꯦꯡꯗ꯭ꯔꯦ ꯑꯗꯨꯝ ꯇꯨꯝꯊꯣꯛꯈ꯭ꯔꯦ
ꯎꯝ
ꯑꯁ ꯉꯔꯥꯡ ꯉꯔꯥꯡ ꯂꯥꯎꯕꯗꯣ ꯈꯅꯥꯎ ꯅꯥꯕꯒꯤ ꯂꯣꯏꯔꯦ
ꯉꯔꯥꯡ ꯀ꯭ꯔꯤ ꯂꯥꯎꯑꯣꯅꯣꯁꯨ ꯀꯔꯤꯁꯨ ꯂꯩꯇꯦ
ꯍꯥꯏꯗꯤ ꯃꯣꯏ ꯔꯣꯅꯥꯜꯗꯣ ꯐꯦꯟꯁꯤꯡꯗꯣ ꯌꯥꯝ ꯇꯥꯈꯠꯄ ꯍꯥꯏꯇꯥꯔꯦ ꯑꯗꯒꯤ ꯍꯣꯏ ꯌꯥꯝ ꯄꯣꯡꯕꯀꯣ ꯒꯣꯜ ꯑꯃ ꯆꯜꯂꯀꯥꯟꯗ ꯃꯣꯏꯅ ꯂꯥꯛꯑꯒ ꯔꯣꯅꯥꯜꯗꯣꯗꯤꯛ ꯇꯧꯔꯛꯈꯤꯅꯤ ꯇꯧꯔꯛꯈꯤꯅꯤ ꯀꯥꯏꯅ ꯃꯣꯏꯅ ꯃꯑꯣꯡ ꯌꯥꯝ ꯇꯧꯔꯛꯄꯗꯣ ꯑꯗꯒꯤ ꯑꯩꯈꯣꯏꯁꯨ ꯑꯩꯈꯣꯏꯁꯨ ꯃꯦꯁꯤ ꯂꯩꯔꯤꯁꯤ ꯍꯥ
ꯍꯩꯗꯤ ꯍꯩꯇꯦꯕ ꯃꯣꯏꯒ ꯁꯅꯕꯗꯨ
ꯑꯩꯁ ꯃꯣꯏꯒ ꯁꯥꯟꯅꯕ ꯀꯟꯇ꯭ꯔꯤꯗꯨꯗꯤ ꯋꯥꯔꯜ ꯀꯞꯇ ꯔꯦꯡ ꯀꯨꯟꯊ꯭ꯔꯥꯃꯨꯛ ꯂꯩꯕ ꯀꯟꯇ꯭ꯔꯤꯅꯤꯗ
ꯑꯣ ꯑꯗꯨ ꯃꯣꯏꯗꯣ ꯐꯥꯔꯁ‌ ꯁꯥꯟꯅꯕ ꯀꯥꯟꯗꯗꯤ ꯉꯝꯕ꯭ꯔꯣ
ꯉꯝꯗꯦ ꯃꯣꯏ ꯉꯔꯥꯡ ꯁꯥꯟꯅꯕ ꯀꯟꯇ꯭ꯔꯤꯗꯨꯁꯨ ꯐꯥꯔꯁ ꯁꯅꯥꯕꯗꯨꯁꯨ ꯉꯝꯗꯦ ꯉꯔꯥꯡꯁꯨ ꯉꯝꯗꯦ
ꯑꯣ ꯐꯥꯔꯁ ꯁꯅꯥ ꯐꯥꯔꯁ ꯁꯅꯥꯕꯁꯨ ꯁꯨꯃꯥꯏꯅ ꯄꯣꯕ꯭ꯔꯥ ꯃꯣꯏꯗꯨ
ꯍꯣꯏ ꯒꯣꯜ ꯑꯍꯨꯝ ꯆꯥꯕꯅꯦ ꯀꯣꯂꯣꯝꯕꯤꯌꯥꯅ
ꯍꯨꯝ ꯑꯩꯗꯤ ꯉꯔꯥꯡ ꯃꯣꯏ ꯑꯃꯨꯛ ꯁꯅꯅꯍꯟ ꯑꯃ ꯁꯅꯕꯗ ꯑꯩꯗꯤ ꯃꯣꯏ ꯉꯝꯕ꯭ꯔꯥ ꯈꯟꯕꯅꯦ
ꯎꯝ ꯅꯣꯏꯗꯤ ꯕꯣꯜ ꯌꯦꯡ ꯌꯦꯡꯕ ꯃꯤ ꯌꯥꯝꯕ꯭ꯔꯥ
ꯎꯝ ꯉꯔꯥꯡꯗꯤ ꯌꯥꯝꯗꯦ ꯉꯔꯥꯡꯗꯤ ꯑꯩꯒ ꯑꯩꯒꯤ ꯑꯅꯤ ꯗꯨꯃꯛꯇ
ꯅꯕꯥꯅꯤ ꯈꯛꯇ ꯌꯦꯡꯕ
ꯏꯕꯥꯅꯤ ꯈꯛꯇ ꯌꯦꯡꯉꯦ ꯉꯔꯥꯡꯗꯤ
ꯍꯁ
ꯍꯥꯥ
ꯃꯤ ꯑꯅꯤꯈꯛ ꯌꯦꯡꯕꯗꯣ
ꯅꯨꯡꯉꯥꯏꯇꯤꯌꯦ ꯒꯣꯜꯅ ꯄꯨꯡꯆꯪ ꯆꯪꯑꯦ ꯒ꯭ꯌꯥꯟ ꯃꯦꯟ ꯇꯥꯗꯦ
ꯍꯣꯏ ꯔꯣꯅꯥꯜꯗꯣ ꯐꯦꯟꯁꯤꯡꯗꯤ ꯌꯥꯝ ꯍꯔꯥꯎꯔꯝꯃꯅꯦꯕꯣ
ꯑꯁ ꯍꯔꯥꯎꯗ꯭ꯔꯗꯤ ꯅꯪꯁꯨ ꯅꯥꯍꯥꯟ ꯅꯪꯁꯨ ꯆꯪꯗ꯭ꯔꯥꯗꯣ
ꯒꯣꯜ ꯆꯪꯍꯟꯕꯗꯤ ꯑꯗꯨꯝ ꯍꯩꯌꯦ ꯔꯣꯅꯥꯜꯗꯣ ꯗꯣ ꯀꯣ
ꯍꯣꯏ ꯍꯣꯏ ꯃꯥꯗꯤ ꯆꯦꯟꯕꯁꯨ ꯆꯦꯜꯂꯒ ꯁꯥꯟꯅꯕꯗꯤ ꯉꯝꯗ꯭ꯔꯦ ꯑꯗꯨꯕꯨ ꯑꯗꯨꯝ ꯒꯣꯜ ꯆꯟꯅꯤꯡꯉꯥꯏꯗꯤ ꯗꯥꯎ ꯂꯩꯕ ꯍꯥꯏ ꯇꯥꯔꯦꯅꯦ
ꯀꯩꯗꯧꯔꯤꯅꯣ
ꯍꯧꯖꯤꯛꯔꯣ
ꯍꯣꯏ
ꯆꯥꯛ ꯆꯥꯗ꯭ꯔꯤꯌꯦ ꯆꯥꯛ ꯆꯥꯅꯤꯉꯥꯏ
ꯑꯦ ꯅꯣꯡ ꯆꯨꯕ꯭ꯔꯣ ꯅꯣꯏꯔꯣꯝꯗꯥ
ꯑꯁꯤꯗꯤ ꯑꯩꯈꯣꯏꯗꯣ ꯌꯨꯝꯗ ꯃꯤ ꯂꯥꯡꯕꯒꯤ ꯃꯄꯥꯟꯗ ꯊꯣꯛꯄ
ꯑ ꯅꯪ ꯏꯌꯥꯔꯄꯤꯁ ꯍꯞꯄ꯭ꯔꯥ
ꯍꯞꯇꯦ
ꯑꯗꯨꯗꯤ ꯀꯩꯒꯤꯅꯣ ꯅꯪ ꯅꯪ ꯆꯠꯊꯣꯛ ꯆꯠꯁꯤꯟ ꯇꯧꯕꯒꯤꯔ
ꯃꯥꯅꯤ ꯆꯠꯂꯒ ꯂꯩꯕ ꯍꯣꯏ ꯂꯥꯡꯕ꯭ꯔꯥ
ꯃꯈꯣꯟꯗꯨ ꯂꯥꯡꯕ ꯈꯣꯟꯗꯤ ꯇꯥꯗꯦ ꯑꯗꯨꯕꯨ ꯀꯩꯅꯣ ꯇꯧꯕ ꯄꯣꯀꯦꯠ ꯃꯅꯨꯡꯗ ꯒꯨꯝꯕ ꯐꯣꯟ ꯊꯝꯃꯒ ꯆꯦꯜꯂꯗꯤ ꯀꯩꯅꯣ ꯇꯧꯋꯤꯗꯅ
ꯊꯝꯗꯦ ꯊꯝꯗꯦ ꯈꯨꯠꯅ ꯄꯥꯏꯕꯅꯦ
ꯆꯥꯛ ꯏꯟꯁꯥꯡ ꯊꯣꯡꯈ꯭ꯔꯦ
ꯎꯝ ꯊꯣꯡꯈ꯭ꯔꯦ ꯆꯥꯛ ꯏꯃꯥꯅ ꯊꯣꯡꯈ꯭ꯔꯦ
ꯎꯝ ꯀꯩ ꯃꯊꯦꯜꯅꯣ
ꯈꯪꯗꯦ ꯀꯔꯤ ꯀꯔꯤ ꯊꯣꯡꯕꯔꯥ
ꯅꯍꯥꯟꯗꯒꯤ ꯏꯃꯥꯗꯣ ꯂꯩꯇꯦꯕ ꯉꯥ ꯉꯔꯥꯡ ꯂꯥꯛꯄ ꯑꯍꯤꯡꯗ
ꯑꯣ
ꯅꯣꯏ ꯅꯣꯏ ꯃꯃꯥ ꯂꯩꯔꯤꯉꯩꯗ ꯑꯍꯥꯎꯕ ꯆꯠꯊꯣꯛ ꯑꯣꯁꯦ
ꯃꯥꯅꯤꯗꯤ ꯂꯩꯔꯗꯤ ꯆꯥꯛ ꯊꯣꯡꯉꯦ
ꯍꯨꯝ ꯍꯨꯃ ꯎꯝ
ꯉꯁꯤꯗꯤ ꯀꯩ ꯊꯕꯛ ꯆꯠꯀꯅꯤ ꯌꯨꯝꯗ ꯂꯩꯗꯣꯏꯔꯥ
ꯎꯝ ꯌꯨꯝꯗ ꯂꯩꯗꯣꯏꯅꯦ
ꯎꯝ ꯑꯁ ꯉꯔꯥꯡꯗꯣ ꯇꯨꯝꯕꯁꯨ ꯐꯪꯗꯦ
ꯀꯥꯔꯤꯒꯤ
ꯑꯁ ꯁꯨꯝ ꯕꯣꯜ ꯌꯦꯡꯉꯒꯥ ꯑꯗꯨꯝ ꯐꯃꯨꯡꯗꯁꯨ ꯇꯨꯝꯗ꯭ꯔꯦꯕꯀꯣ
ꯔꯣꯅꯥꯜꯗꯣ ꯈꯣꯏ ꯁꯥꯟꯅꯕ ꯂꯣꯏꯈ꯭ꯔꯦꯀꯣ ꯑꯗꯨꯒ ꯀꯅꯥꯈꯣꯏ ꯑꯃꯨꯛ ꯁꯥꯟꯅꯕ꯭ꯔꯥ
ꯑꯗꯨ ꯑꯩ ꯌꯦꯡꯗ꯭ꯔꯦꯗ ꯈꯣꯏ ꯃꯩ ꯃꯨꯠꯄꯅꯤꯅ ꯎꯄꯥꯏ ꯂꯩꯇꯦ
ꯌꯥꯝ ꯀꯨꯏꯌꯦꯕꯣ ꯑ ꯀꯩꯅꯣꯗ ꯂꯣꯏꯕꯅꯦꯀꯣ ꯁꯚꯦꯟꯇꯤꯟꯗ
ꯎꯝ ꯑꯣꯏꯔꯝꯅꯤ
ꯕꯣꯜ ꯌꯦꯡꯕꯗꯤ ꯅꯨꯡꯉꯥꯏꯔꯛꯑꯅꯤ
ꯍꯧꯖꯤꯛꯄꯨꯗꯤ ꯍꯧꯖꯤꯛꯄꯨꯗꯤ ꯀꯌꯥ ꯀꯌꯥ ꯐꯖꯔꯣꯏꯕ ꯍꯥꯏꯕꯗꯤ ꯍꯧꯖꯤꯛꯇꯤ ꯂꯤꯛ ꯔꯥꯎꯟ ꯑꯣꯏꯔꯤꯕꯅꯤꯅꯀꯣ
ꯑꯍꯨꯝꯃꯨꯛ ꯁꯤ ꯐ꯭ꯔꯤ ꯐꯧꯕ ꯅꯠꯇ꯭ꯔꯣ
ꯍꯥꯥ꯫
ꯑꯍꯨꯝꯂꯛ ꯁꯅꯥꯕ ꯐꯥꯎꯕ ꯅꯠꯇ꯭ꯔꯣ꯫
ꯑꯗꯨ ꯃꯣꯏ ꯑꯍꯨꯝ ꯑꯍꯨꯝꯂꯛ ꯁꯅꯥꯒꯅꯤ ꯑꯗꯨꯗꯒꯤ ꯃꯣꯏ ꯄꯨꯜꯗꯒꯤ ꯀꯟꯇ꯭ꯔꯤ ꯑꯅꯤꯅꯤ ꯑꯃꯨꯛ ꯀꯥꯔꯛꯀꯅꯦꯕꯀꯣ꯫ ꯀꯟꯇ꯭ꯔꯤ ꯑꯅꯤꯅꯤ ꯀꯥꯔꯛꯑꯀꯥꯟꯗ ꯊꯥꯔꯇꯤ ꯇꯨ ꯇꯤꯝ ꯑꯃꯨꯛ ꯀꯥꯔꯛꯀꯅꯤ ꯑꯗꯨꯗꯒꯤ ꯁꯤꯛꯁꯇꯤꯟ ꯀꯥꯔꯛꯀꯅꯤ ꯑꯗꯨꯗꯒꯤ ꯑꯦꯠꯇ ꯀꯥꯔꯛꯀꯅꯤ ꯑꯗꯨꯗꯒꯤ ꯁꯤꯃꯤꯗ ꯐꯣꯔ ꯐꯥꯏꯅꯦꯜꯗ ꯇꯨ ꯁꯨꯃꯥꯏꯅ ꯂꯥꯛꯀꯅꯦꯕ꯫
ꯅꯥꯍꯟꯅ ꯉꯝꯒꯗꯧꯕ ꯃꯥꯟꯕ꯭ꯔꯥ꯫
ꯑꯩꯁ ꯑꯔꯖꯦꯟꯇꯤꯅꯥ ꯉꯝꯗ꯭ꯔꯗꯤ꯫
ꯍꯣꯏ ꯑꯗꫭ ꯐ꯭ꯔꯥꯟꯁ ꯁꯤꯡꯁꯨ ꯍꯥꯏꯕꯅꯦꯍꯦ ꯀꯣ꯫
ꯎꯝ ꯐ꯭ꯔꯥꯟꯁꯄꯨꯗꯤꯀꯣ ꯍꯩꯗꯤ ꯍꯩꯑꯦꯕ ꯑꯗꯨ ꯑꯣꯏꯔꯁꯨ ꯐ꯭ꯔꯥꯟꯁꯄꯨꯗꯤ ꯁꯨꯛꯉꯝ ꯉꯝꯃꯣꯏ꯫
ꯀꯃꯥꯏꯅ꯫
ꯍꯥꯏꯗꯤ ꯇꯨ ꯊꯥꯎꯖꯟ ꯇ꯭ꯋꯦꯟꯇꯤ ꯇꯨꯒꯤ ꯑ ꯑꯩꯠꯇꯤꯟꯒꯤ ꯋꯥꯔꯜ ꯀꯞꯇ ꯃꯣꯏ ꯂꯧꯋꯤꯗꯨꯗꯤ ꯑꯗꯨ ꯑꯗꯨꯝ ꯃꯇꯥꯡꯗ ꯃꯣꯏꯒꯤ ꯄ꯭ꯂꯦꯌꯔ ꯑꯃ ꯄꯣꯛꯕꯥ ꯍꯥꯏꯕꯗꯣ ꯑꯗꯨ ꯃꯥꯗꯣ ꯗ꯭ꯔꯛꯁ ꯄꯥꯏꯕꯅꯤꯅꯦ ꯍꯥꯏꯕꯗꯤ ꯀꯟꯅꯤꯡꯉꯥꯏꯀꯣ꯫
ꯑꯥ꯫
ꯑꯗꯨꯒꯤ ꯐꯤꯐꯥꯅ ꯃꯥꯕꯨ ꯕꯦꯟ ꯊꯝꯕꯅꯦꯕ꯫
ꯑꯥ꯫
ꯑꯗꯨꯒꯨꯝꯕ ꯇꯧꯍꯩꯗꯕ ꯊꯕꯛꯇꯣ ꯇꯧꯕꯅꯤꯅ ꯑꯗꯨ ꯃꯇꯨꯡꯗꯒꯤꯗꯤ ꯃꯣꯏ ꯗꯥꯎ ꯀꯔꯤꯁꯨ ꯂꯩꯇ꯭ꯔꯦꯕ꯫
ꯅꯪ ꯐ꯭ꯔꯥꯟꯁꯄꯨꯁꯨ ꯁꯞꯄꯣꯔꯠ ꯇꯧꯕ꯭ꯔꯣ꯫
ꯐ꯭ꯔꯥꯟꯁ ꯐ꯭ꯔꯥꯟꯁ ꯏꯁ꯭ꯄꯦꯟ ꯕ꯭ꯔꯥꯖꯤꯜ ꯃꯣꯏ ꯑꯗꯨꯝ ꯂꯦꯡꯅꯤꯡꯉꯤ ꯍꯥꯏꯌꯦ ꯂꯦꯡꯅꯤꯡ ꯍꯥꯏꯌꯦ꯫
ꯑꫭ ꯅꯪꯗꯤ ꯀꯟꯇ꯭ꯔꯤ ꯑꯍꯩꯕ ꯉꯥꯛꯇꯅꯦꯕ꯫
ꯑꯃꯗꯤ ꯁꯣꯏꯗꯅ ꯉꯝꯃꯅꯤꯅꯦ ꯑꯗꯨꯗꯤ꯫
ꯎꯝ ꯑꯩꯗꯤ ꯁ꯭ꯄꯦꯟꯅ ꯁ꯭ꯄꯦꯟꯅ ꯂꯧꯗꯧ ꯃꯥꯜꯂꯦꯗ ꯍꯟꯗꯛꯇꯤ꯫
ꯆꯠꯂꯣ ꯍꯦ ꯑꯍꯟꯕ ꯁꯅꯥꯕꯀꯥꯟꯗ ꯒꯣꯜ ꯀꯔꯤꯁꯨ ꯆꯪꯗꯕꯗꫭ꯫
ꯑꯍꯥꯟꯕ ꯁꯅꯥꯕꯗꯗꯤ ꯍꯣꯏ ꯆꯟꯗꯕꯅꯦ ꯑꯗꯨ ꯁꯦꯀꯦꯟ ꯑꯅꯤ ꯁꯨꯕ ꯃꯦꯠꯁꯇꯗꯤ ꯃꯣꯏ ꯒꯣꯜ ꯃꯔꯤ ꯆꯜꯂꯤꯗꯨꯗꯤ꯫
ꯎꯝ꯫ ꯈꯪꯗꯦꯅꯦ ꯍꯟꯗꯛꯁꯤ ꯀꯟꯇ꯭ꯔꯤ ꯑꯅꯧꯕꯁꯤꯡꯁꯨ ꯑꯗꯨꯝ ꯕꯣꯜ ꯑꯗꯨꯝ ꯌꯥꯝ ꯄꯪꯕꯗꯤ ꯅꯠꯇ꯭ꯔꯦꯅꯦ꯫
ꯎꯝ ꯑꯗꯨꯝ ꯍꯩꯌꯦꯀꯣ꯫
ꯑꯗꯨꯝ ꯁꯅꯥꯕ ꯌꯥꯕ ꯉꯥꯛ
ꯑ ꯑꯗꯨ ꯁ꯭ꯄꯦꯟꯈꫭꯏꯒ ꯁꯅꯥꯕꯗꯣ ꯀꯤꯄꯔꯗꫭ ꯌꯥꯝ ꯍꯩꯌꯦꯀꯣ꯫
ꯎꯝ ꯑꯗꯨꯝ ꯌꯥꯕꯅꯦ꯫
ꯑꯔꫭ ꯃꯥꯗꯣ ꯌꯦꯡꯉꫭꯅꯦ ꯑ ꯐꯣꯔꯇꯤ ꯋꯥꯟ ꯑꯥ ꯏꯟꯁꯇꯥꯒ꯭ꯔꯥꯝꯗ ꯐꯣꯂꯣꯋꯔ ꯂꯩꯔꯒ ꯍꯦꯛ ꯑꯗꯨ ꯀꯦꯄꯔ ꯑꯣꯏꯕ ꯃꯇꯨꯡꯗ
ꯍ ꯍꯦ
ꯃꯣꯟ ꯆꯥꯁ ꯃꯤꯂꯤꯌꯟ ꯑꯣꯏꯈ꯭ꯔꯕꯗꯣ ꯑꯁ
ꯌꯥꯏꯌꯦꯀꯣ
ꯎꯝ ꯃꯥꯗꯣ ꯍꯟꯅꯨꯗꯤ ꯍꯟꯅꯨꯈ꯭ꯔꯦꯀꯣ
ꯍꯣꯏ ꯆꯍꯤ ꯅꯤꯐꯨ ꯁꯨꯔꯝꯃꯅꯤ
ꯎꯝ ꯅꯤꯐꯨ
ꯎꯝ
ꯔꯣꯅꯥꯜꯗꯣꯁꯨ ꯐ꯭ꯔꯣꯠ ꯇꯤ ꯁꯨꯈ꯭ꯔꯕ ꯅꯠꯇ꯭ꯔꯣ
ꯐꯣꯔꯇꯤ ꯋꯥꯟ
ꯃꯦꯁꯤꯗꯤ
ꯃꯤꯁꯤ ꯐꯣꯔꯇꯤ ꯑꯣꯏꯔꯝꯃꯅꯤ ꯉꯁꯤꯅ ꯃꯥꯒꯤ ꯕꯥꯔꯗꯦꯅꯤꯅꯦ
ꯑꯣ ꯔꯣꯅꯥꯜꯗꯣꯅ ꯍꯦꯟꯕ ꯑꯃ ꯀꯣ
ꯎꯝ
ꯑꯗꯨ ꯌꯦꯡꯕꯗꯗꯤ ꯃꯦꯁꯤꯅ ꯑꯗꯨꯝ ꯍꯟꯅꯨꯅ ꯍꯟꯅꯨꯅ ꯎꯏꯌꯦꯀꯣ
ꯎꯝ ꯃꯥꯗꯤ ꯀꯦꯕꯁꯨ ꯍꯩꯇ꯭ꯔꯒ
ꯔꯣꯅꯥꯜꯗꯣꯗꯤ ꯌꯥꯝ ꯏꯁ꯭ꯇꯥꯜ ꯍꯩꯕꯗꯨꯗꯤ
ꯃꯥꯗꯤ ꯌꯥꯝ ꯐꯤꯠꯅꯦꯁ ꯌꯥꯝ ꯇꯧꯕꯅꯦ ꯍꯣꯏ
ꯎꯝ ꯋꯥꯡꯁꯨ ꯋꯥꯡꯕꯒꯤꯀꯣ
ꯎꯝ
ꯅꯪꯗꯤ ꯀꯔꯤꯒꯤ ꯃꯦꯁꯤ ꯁꯞꯄꯣꯔꯠ ꯇꯧꯕ꯭ꯔꯕ
ꯑꯩꯁ ꯐꯨꯠꯕꯣꯜ ꯐꯨꯠꯕꯣꯜꯕꯨ ꯒ꯭ꯌꯥꯟ ꯇꯥꯒꯦ ꯍꯥꯏꯔꯗꯤ ꯃꯦꯁꯤ ꯃꯦꯁꯤꯒꯤ ꯄ꯭ꯂꯦꯗꯣ ꯌꯦꯡꯕ ꯇꯥꯔꯦꯅꯦ ꯑꯗꯨꯝ
ꯑꯥ ꯃꯤꯅꯗꯤ ꯔꯣꯅꯥꯜꯗꯣꯒꯤ ꯄ꯭ꯂꯦ ꯌꯥꯝ ꯐꯖꯩ ꯍꯥꯏꯕꯗꯨꯗꯤ
ꯀꯥꯏꯗꯩꯅꯣꯗ ꯃꯥꯕꯨꯗꯤ ꯏꯁꯇꯥꯔ ꯄ꯭ꯂꯦꯌꯔ ꯃꯌꯥꯝꯅ ꯁꯞꯄꯣꯔꯠ ꯇꯧꯕꯒꯤ ꯃꯥ ꯃꯤꯡ ꯆꯠꯂꯤꯕꯅꯦ
ꯍꯩꯗꯤ ꯍꯩꯇꯕ꯭ꯔꯥ
ꯍꯩꯕꯕꯨꯗꯤ ꯍꯩꯌꯦ ꯑꯗꯨ ꯃꯥꯒꯤꯗꯤ ꯍꯩꯌꯤꯗꯣ ꯃꯥꯅ ꯏꯐꯣꯔꯠ ꯇꯧꯃꯟꯕꯀꯣ ꯃꯥꯅ ꯍꯥꯔꯠ ꯋꯥꯀꯤꯡ ꯇꯧꯃꯟꯕ ꯑꯗꯨ ꯃꯦꯁꯤꯗꯤ ꯑꯗꯨ ꯅꯠꯇꯦꯕ ꯃꯥꯕꯨꯗꯤ ꯏꯁꯣꯔꯒꯤ ꯒꯤꯐꯇꯦꯠ ꯃꯤꯅꯦꯕ
ꯑꯣ ꯃꯥꯁꯦ ꯀꯩꯅꯣ ꯑꯗꯨꯝ ꯃꯥꯁꯦ ꯈ꯭ꯔꯤꯁꯇꯦꯟ ꯑꯣꯏꯕ ꯃꯥꯜꯂꯦꯀꯣ
ꯎꯝ ꯈꯪꯗꯦ ꯑꯗꯨꯃꯛꯇꯤ
ꯑꯗꯨꯝ ꯃꯥꯅ ꯉꯝꯕ ꯈꯨꯗꯤꯡꯒꯤ ꯑꯗꯨꯝ ꯑꯁ ꯌꯥꯔꯦꯗ
ꯃꯊꯛꯇ ꯀꯩꯅꯣ
ꯑ ꯑ ꯍꯣꯏ ꯍꯣꯏ ꯍꯣꯏ
ꯈꯨꯟꯖꯤꯟꯗꯣ ꯃꯊꯛꯇ ꯁꯨꯃꯥꯏꯅ ꯇꯧꯕꯗ ꯃꯤꯅ ꯍꯥꯏꯕꯗꯤ ꯂꯩꯈꯤꯗ꯭ꯔꯕ ꯃꯃꯥ ꯑꯥ ꯃꯕꯣꯛꯀꯤꯔ ꯍꯥꯏꯕꯅꯤ
ꯅꯠꯇꯦ ꯑꯗꯨ ꯑꯗꯨꯃꯛꯁꯨ ꯅꯠꯇꯦ ꯑꯗꯨꯝ ꯀꯩꯅꯣꯒꯤ ꯁꯥꯏꯟ ꯇꯧꯒꯦ ꯍꯣꯏ ꯍꯣꯏ
ꯂꯥꯏꯅꯤꯡꯕꯗꯨ ꯃꯥꯒꯤ ꯃꯑꯣꯟ ꯀꯦꯊꯂꯤꯛ ꯎꯝ ꯈ꯭ꯔꯤꯁꯥꯇꯦꯟ ꯑꯣꯏꯁꯨ ꯕꯛꯇꯤꯁ ꯃꯥꯛꯇꯤ ꯑꯣꯏꯔꯝꯃꯣꯏ꯫
ꯑꯗꯨ ꯑꯥꯔꯖꯦꯟꯇꯤꯅꯥꯒꯤ ꯃꯊꯥꯡꯗꯗꯤ ꯐꯖꯅ ꯌꯦꯡꯕ ꯇꯥꯔꯦꯍꯦ꯫
ꯃꯊꯪꯗꯤ ꯑꯌꯨꯛꯇꯅꯤꯀꯣ꯫
ꯑꯣꯏꯔꯝꯕꯌꯥ ꯏꯁ ꯅꯪꯅꯕꯨ ꯍꯦꯟꯅ ꯌꯦꯡꯅꯤꯡꯕ ꯃꯥꯂꯦꯕꯨ ꯑꯩꯗꯤ ꯃꯣꯏꯒꯤ ꯁꯤ ꯅꯨꯃꯤꯠꯇ ꯁꯥꯟꯅꯒꯅꯤ ꯍꯥꯏꯕꯗꯣ ꯑꯝꯇ ꯌꯦꯡꯗ꯭ꯔꯤ꯫
ꯗꯦ ꯇ꯭ꯋꯦꯟꯇꯤ ꯑꯦꯠ ꯇꯅꯦꯕ꯫ ꯄꯨꯡ ꯁꯚꯦꯟ ꯇ꯭ꯋꯦꯟꯇꯤ ꯁꯚꯦꯟ ꯊꯥꯔꯇꯤꯗ ꯑꯣꯏꯕꯒꯨꯝ ꯇꯧꯕꯅꯦ꯫ ꯑꯗꯣ ꯃꯣꯏ ꯑ꯫ꯌꯨꯛꯇ ꯁꯥꯟꯅꯔꯗꯤ ꯑꯩ ꯌꯦꯡꯕꯁꯨ ꯐꯪꯗꯦ
ꯀꯩꯒꯤ ꯅꯣ꯫
ꯑꯩꯌꯨꯇ ꯁꯥꯟꯅꯔꯗꯤꯕꯣ ꯑꯩ ꯁꯨꯉꯦ ꯌꯦꯡꯕ ꯐꯪꯗꯦ ꯅꯍꯥꯟ ꯐꯥꯔꯁ ꯄ꯭ꯂꯦꯁꯇ ꯌꯦꯡꯖꯔꯒ꯫ ꯑꯌꯨꯛꯇꯗꯤ ꯍꯧꯒꯠꯄ ꯊꯦꯡꯕꯒꯤ ꯀꯔꯤꯁꯨ ꯌꯦꯡꯕ ꯐꯪꯗꯦ꯫
ꯑꯩꯁ ꯉꯟꯅ ꯍꯧꯒꯠꯂꯨꯅꯦ ꯑꯗꯨꯗꯤ꯫
ꯑꯗꯣ ꯅꯨꯡꯗꯥꯡꯗ ꯁꯥꯟꯅꯔꯗꯤ ꯅꯨꯡꯉꯥꯏꯌꯦꯕ꯫
ꯍꯣꯏ ꯕꯣꯜꯗꯤ ꯕꯣꯜꯗꯤ ꯅꯨꯡꯗꯥꯡꯗꯅ ꯌꯦꯡꯕ ꯅꯨꯡꯉꯥꯏꯕꯅꯦ꯫
ꯍꯣ ꯑꯩ ꯉꯥꯝ